ꯌꯥꯔꯕꯣ ꯑꯣ ꯑꯩꯅ ꯐꯣꯟꯗꯣ ꯚꯥꯏꯕ꯭ꯔꯦꯁꯟ ꯊꯝꯕ ꯑꯗꯨꯒꯤ
ꯀꯥꯏꯗꯦ ꯀꯥꯏꯗꯦ ꯀꯥꯏꯗꯦ ꯃꯥꯗꯣ ꯑ ꯑꯗꯨꯝ ꯇꯠꯈ꯭ꯔꯦꯕ ꯃꯥꯡꯈ꯭ꯔꯦ ꯀꯨꯏꯅ ꯆꯠꯂꯝꯕꯅꯦ ꯑꯗꯨ ꯅꯪꯗꯣ ꯚꯏꯕ꯭ꯔꯤꯠ ꯑꯗꯨꯒꯨꯝꯕ ꯑꯩꯗꯣ ꯃꯥꯜꯂꯕ ꯂꯥꯛꯑꯃ
ꯑꯩꯅ ꯑꯃꯨꯛ ꯍꯦꯛ ꯆꯪꯕꯒ ꯅꯪ ꯇꯠꯈ꯭ꯔꯦ ꯖꯣꯏꯅꯤꯡ ꯇꯧꯕ ꯍꯧꯕꯒ
ꯑꯗꯨ ꯀꯣꯜ ꯇꯥꯠꯈ꯭ꯔꯕ ꯃꯇꯨꯡꯗꯅꯦ ꯑꯗꯨꯗꯣ ꯑꯗꯨꯝ ꯂꯥꯛꯀꯗꯣꯏꯅꯦ
ꯎꯝ ꯎꯝ
ꯍꯥꯏꯗꯤ ꯎꯝ ꯚꯥꯏꯕ꯭ꯔꯦꯁꯟꯒꯨꯝꯕ ꯊꯃꯤꯠꯇ ꯍꯥꯎꯗꯕ ꯑꯣꯏꯔꯝꯅꯤꯕ ꯔꯤꯡ ꯆꯠꯄ ꯃꯇꯝꯗ ꯅꯪꯅ ꯄꯥꯏꯗꯕꯩꯀꯣ
ꯎꯝ
ꯆꯪꯕ ꯀꯣꯟꯅ ꯆꯪꯕ ꯃꯇꯝꯗ ꯍꯥꯟꯅ ꯇꯧꯔꯛꯑꯝꯕꯒꯤ ꯂꯥꯛꯀ ꯑꯗꯨꯃꯥꯏꯅ ꯊꯣꯛꯑ ꯂꯩꯔꯅꯤꯕ
ꯎꯝ
ꯅꯪꯥꯏꯠ ꯀꯥꯏꯈꯠꯄꯗꯗꯤ ꯌꯥꯔꯣꯏꯗꯕ ꯑꯗꯨꯃꯥꯏꯅ ꯇꯧꯕꯅꯦ ꯀꯥꯏꯗꯤ ꯀꯥꯏꯗꯤ ꯆ ꯆꯥꯕ ꯇꯣꯄ ꯍꯣꯏ ꯉꯥꯏꯍꯥꯛꯇꯪ ꯉꯥꯏꯔꯤꯌꯦ ꯆꯥꯕ ꯇꯣꯄ
ꯁ꯭ꯀꯔꯤꯟꯖꯥ ꯍꯋꯥꯏ
ꯍꯣꯏ ꯑ ꯇꯦꯛꯄ ꯉꯁꯤ ꯊꯤꯟꯕꯤ ꯆꯣꯡꯉꯦ ꯌꯨꯝꯗꯒꯤ ꯄꯤꯔꯛꯄ ꯃꯆꯥ ꯂꯩ ꯍꯥꯏꯅ
ꯑꯣ
ꯅꯪꯒꯤꯗꯤ ꯀꯔꯤ ꯌꯦꯟꯁꯥꯡ ꯆꯥꯕ꯭ꯔꯣ ꯍꯣꯏ ꯇꯨꯄꯤꯅ ꯊꯣꯡꯉꯦ
ꯎ ꯑꯩꯈꯣꯏꯒꯤ ꯑꯣ
ꯃꯤ ꯆꯦ
ꯀꯥꯡꯁꯣꯏ ꯇꯧꯋꯦ
ꯎꯝ ꯀꯔꯤ ꯀꯥꯡꯁꯣꯏꯅꯣ ꯉꯥ ꯊꯥꯛꯄ꯭ꯔꯣ
ꯉꯥꯁꯨ ꯂꯩꯖꯗ꯭ꯔꯦ ꯃꯍꯤ ꯈꯜ ꯐ ꯂꯩ
ꯑꯣ ꯀꯔꯤ ꯀꯔꯤ ꯍꯥꯞꯀꯦ
ꯌꯦꯗꯦꯝꯦꯝ ꯍꯥꯞꯄꯦꯌꯦ
ꯎꯝ
ꯉꯥ ꯈꯔ ꯍꯥꯞ ꯉꯔꯤ ꯉꯥ ꯉꯥꯔꯤ ꯍꯥꯞꯄꯦ
ꯎꯝ
ꯑꯗꯨꯒ ꯃꯔꯣꯏ ꯀꯩꯀꯩ ꯃꯌꯥꯝ ꯍꯥꯞꯆꯤꯜꯂꯦ ꯑꯗꯨꯒ ꯊꯣꯡꯉꯦ ꯇꯨ ꯎꯊꯨꯝ ꯀꯥꯡꯁꯨ ꯑꯃ ꯇꯧꯏ ꯍꯥ
ꯐꯗꯤꯐꯣ ꯃꯔꯥꯡ ꯀꯥꯏꯅ ꯄꯥ꯭ꯔꯣ
ꯎꯝ ꯐꯗꯤꯒꯣꯝ ꯄꯥꯟꯗꯦ ꯐꯗꯤꯒꯣꯝꯗꯤ ꯃꯔꯣꯏ ꯍꯥꯏꯕꯗꯤ ꯅꯄꯥꯛꯄꯤꯁꯤꯡꯗꯣ
ꯑꯣ ꯑꯣ ꯑꯣ ꯅꯥꯀꯨꯞꯄꯤꯒꯦ ꯄꯥꯟꯕ꯭ꯔꯣ
ꯍꯝ
ꯅꯥꯀꯨꯞꯄꯤꯤꯗꯤ ꯄꯥꯟꯕ꯭ꯔꯣ ꯅꯣꯏꯗ
ꯄꯥꯂꯦ
ꯑꯣ ꯅꯥꯀꯣꯛꯄꯤꯔꯤꯁꯦ ꯀꯩꯅꯣ ꯅꯠꯇ꯭ꯔꯣ ꯕꯣꯔꯥ ꯍꯧꯔꯒ ꯆꯥꯅꯤꯉꯥꯏꯗꯣ
ꯃꯥꯅꯦ ꯃꯆꯥ ꯃꯆꯥꯗꯣ
ꯄꯨꯡ ꯕꯣꯔꯥ ꯍꯧꯔꯒ ꯆꯥꯎꯋꯦꯅ ꯑꯗꯨꯗꯤ
ꯍꯧꯕ ꯇꯜꯂꯦ ꯀꯨꯏꯅ ꯆꯪꯉꯦ
ꯑꯩꯈꯣꯏꯒꯤ ꯖꯤꯌꯣꯒꯤ ꯕꯨꯁꯇꯔ ꯀꯥꯕꯁꯦꯀꯣ ꯅꯣꯡꯃꯇꯪꯒꯤ ꯊꯝꯕꯁꯦ ꯌꯥꯝ ꯁꯥꯎꯅꯤꯡꯉꯦꯕ
ꯑꯣ ꯅꯣꯡꯃꯇꯪꯒꯤ
ꯍꯥꯏꯗꯤ ꯉꯥꯏꯍꯥꯃꯨꯛꯇꯤ ꯕꯨꯁꯇꯔ ꯇꯔꯥꯝꯄ ꯋꯥꯟ ꯖꯤꯕꯤ ꯍꯥꯏꯔ ꯋꯥꯟ ꯖꯤꯕꯤ ꯂꯣꯏꯗꯕꯐꯥꯎ ꯄꯥꯏ ꯌꯥꯏꯗꯅ
ꯍꯨꯏ
ꯃꯃꯥꯡꯉꯩ ꯃꯇꯝ ꯆꯠꯅꯕꯤꯗꯣ ꯑꯗꯨꯝ ꯍꯦꯟꯅ ꯅꯨꯡꯉꯥꯏꯌꯦꯕ ꯄꯣꯄꯨꯂꯦꯁꯟ
ꯑꯁ ꯃꯤꯅ ꯃꯦꯁꯦꯁ ꯊꯥꯔꯛꯄꯗꯨꯗꯤ ꯍꯟ ꯌꯥꯗ꯭ꯔꯦ
ꯀꯩꯒꯤꯅꯣ
ꯑ ꯑꯩ ꯅꯝꯕ ꯌꯥꯗ꯭ꯔꯦ
ꯃꯔꯒ ꯂꯩ ꯏꯕꯁꯁꯤꯗ
ꯑ
ꯀꯃꯥꯏ ꯊꫭꯡꯉꯤ ꯑꯗꯨꯗꯤ
ꯈꯪꯗꯦ
ꯅꯨꯡꯉꯥꯏꯇꯦꯗ ꯀꯃꯥꯏꯅ ꯇꯧꯅꯤ ꯅꯪ ꯅꯨꯃꯥꯗꯒꯤ ꯍꯟꯗꯦ
ꯅꯣꯏ ꯃꯥꯗꯒꯤ ꯐꯣꯟ ꯂꯧꯔꯒ ꯍꯟꯕ ꯌꯥꯗ꯭ꯔꯣ
ꯇꯜꯂꯦꯗ
ꯎꯝ ꯅꯃꯅꯕꯤꯔꯣ ꯅꯅꯨꯡꯃꯅꯕ꯭ꯔꯣ ꯃꯅꯕ ꯌꯥꯝ ꯂꯩꯀꯣ
ꯎꯝ ꯗꯥꯏꯔꯦꯛ ꯇꯤꯟꯅꯕ ꯅꯠꯇꯦꯗ
ꯑꯣ
ꯗꯥꯏꯔꯦꯛ ꯇꯤꯟꯅꯕ ꯅꯠꯇꯦ ꯑꯁ ꯌꯨꯅꯤꯚꯔꯁꯦꯜꯗ ꯄꯨꯟ ꯄꯨꯜꯂꯝꯕ ꯍꯥꯏꯗ꯭ꯔꯥ ꯑꯗꯨꯖꯨ ꯀꯧꯅꯕ ꯅꯠꯇꯦꯗ ꯀꯃꯥꯏꯅ ꯅꯝꯕꯔ ꯂꯩꯅꯗ꯭ꯔꯤꯅꯣ ꯈꯪꯗ꯭ꯔꯦꯅꯦ
ꯀꯩꯅꯤꯡ ꯀꯧꯕ꯭ꯔꯣ
ꯕꫭꯔꯤꯁ
ꯅꯍꯥꯟꯃꯨꯛꯀꯤ ꯑꯉꯥꯡꯗꯨꯔꫭ
ꯅꯠꯇꯦꯗ
ꯌꯥꯝ ꯐꯤꯃꯤꯂꯔ ꯑꯣꯏꯌꯦ ꯁꯤꯁꯦ ꯇꯥꯛꯍꯟꯅꯤꯡꯉꯦ ꯌꯥꯝꯅ
ꯀꯔꯤ
ꯑꯗꯨꯒꯤ ꯃꯤꯡꯗꯣ ꯌꯥꯝ ꯐꯦꯃꯤꯂꯔ ꯑꯣꯏ ꯄꯨꯡꯇꯥ ꯇꯥꯏꯌꯦꯕ ꯀꯅꯥꯕꯨ ꯀꯧꯕꯅꫭ
ꯑꯦ ꯑꯩꯒꯤ ꯍꯥꯟꯅꯩꯗꯣ ꯀꯧꯔꯤꯗꯨꯗꯤ
ꯆꯨꯝꯃꯤꯀꫭ ꯀꯧꯋꯦꯀꯣ
ꯑꯣꯑꫭ
ꯃꯃꯤꯠꯁꯤꯡꯉꯦ ꯃꯃꯤꯠꯁꯤꯡꯉꯦ
ꯀꯔꯤ
ꯅꯤꯡꯁꯤꯡꯉꯦ ꯅꯤꯡꯁꯤꯡꯉꯦ ꯀꯧꯋꯦ ꯍꯥꯏꯕ ꯀꯥꯎꯊꯣꯛꯑꯦ ꯍꯥꯏꯕ
ꯑꯩꯩꯅ ꯇꯥꯎꯑꫭ ꯍꯥꯏꯕ ꯋꯥꯔꯤꯗꯣ ꯇꯥꯕ ꯍꯧꯗ꯭ꯔꯣ
ꯇꯥꯗ꯭ꯔꯤꯗ ꯍꯧꯗ꯭ꯔꯤ
ꯎꯝ ꯊꯥꯕꯗꯤ ꯇꯑꯣ ꯀꯣ ꯁꯨꯃꯥꯏꯅ ꯑꯩꯗꯤ ꯇꯥꯍꯟꯅꯤꯡꯈ꯭ꯔꯗꯤ ꯇꯥꯅꯤꯡꯉꯦ ꯑꯗꯨꯝ ꯀꯧꯂ ꯑꯁꯨꯃꯥꯏꯅ ꯋꯥ ꯍꯪꯉꯒ ꯂꯩꯅꯤ ꯑꯩꯗꯤ
ꯑꯩ ꯇꯒꯦ ꯑꯩ ꯇꯒꯦ
ꯅꯨꯡꯁꯤꯕꯅꯦꯕ ꯑ ꯇꯧꯕꯁꯦ ꯀꯃꯥꯏꯅ ꯐꯗꯣꯏꯅꯣ
ꯀꯩꯇꯧꯕ
ꯀꯛꯆꯤꯟ ꯀꯛꯆꯤꯡ ꯅꯪꯗꯤ ꯂꯣꯛ ꯄꯨꯗꯕ꯭ꯔꯣ
ꯈꯨꯗꯦꯗ
ꯈꯖꯤꯛꯀꯥꯟ ꯅꯁꯥ ꯇꯀꯠ ꯇꯒꯠ ꯇꯦꯛꯑꯒ ꯂꯩꯕ꯭ꯔꯣ
ꯇꯀꯠ ꯇꯀꯠꯇꯦ ꯌꯥꯝ ꯐꯨ ꯌꯥꯝ ꯐꯨ ꯌꯥꯝ ꯇꯀꯠ ꯇꯛꯠ ꯇꯦꯛꯏ ꯐꯨꯜ ꯇꯒꯠ ꯇꯒꯠꯅꯤ ꯑꯩ ꯇꯦꯛꯏꯁꯤ ꯍꯧꯖꯤꯛ
ꯌꯨꯝꯗ ꯂꯩꯕꯒꯤꯗꯤ ꯏꯃꯥꯒ ꯂꯩꯔꯗꯤ ꯇꯒꯠ ꯇꯒꯠ ꯇꯦꯛꯀꯅꯤꯌꯦ
ꯇꯥꯏꯄꯤꯡ ꯇꯧ ꯌꯥꯕ꯭ꯔ ꯌꯦꯡꯒꯦ ꯑꯦ ꯐꯩꯗꯣꯛꯑꯗꯤ ꯌꯥꯏꯅꯦ ꯐꯩꯗꯣꯛꯑꯗꯤ ꯌꯥꯏꯅꯦ
ꯀꯩ ꯗꯥꯏꯇꯤꯡ ꯂꯣꯍꯥ
ꯇꯥꯏꯄꯤꯡ
ꯀꯩꯅꯣ ꯅꯪꯅ ꯃꯦꯁꯦꯁ ꯇꯥꯏꯄꯤꯡ ꯇꯧꯔꯒ ꯊꯥꯔꯛꯏꯁꯤꯕꯣ
ꯑꯗꯨꯅꯦ ꯑꯩ ꯐꯣꯟꯗꯣ ꯐꯩꯗꯣꯛꯑꯒ ꯄꯥꯏꯔꯗꯤ ꯌꯥꯏꯑꯕ
ꯑꯣ ꯑꯁ ꯖꯠ ꯖꯠ ꯌꯥꯝ ꯇꯧꯗꯣꯔꯦꯀꯣ
ꯎꯝ
ꯑꯃꯨꯛꯀ ꯊꯥꯕ ꯃꯥꯜꯂꯦ ꯊꯥꯔꯛꯑꯦ ꯑꯃꯨꯛꯀ ꯌꯥꯕ ꯃꯥꯜꯂꯦ
ꯌꯥꯏꯌꯦ ꯌꯥꯝ ꯊꯤꯅ ꯌꯥꯔꯦ ꯀꯩꯅꯣꯁꯤꯗꯤ ꯑꯁ
ꯑꯁ ꯑꯁ ꯅꯨꯡꯉꯥꯏꯔꯤꯌꯦ ꯏꯕꯥꯟꯅꯤ ꯋꯥꯔꯤꯁꯤꯅꯗꯕ ꯀꯨꯏꯃꯥꯟ ꯉꯤ ꯅꯨꯡꯉꯥꯏꯔꯤꯕ꯭ꯔꯣ ꯍꯪꯉꯛꯏꯅꯤꯅꯦ ꯑꯁ ꯌꯥꯝ ꯅꯨꯡꯉꯥꯏꯔꯒ ꯂꯩꯗ ꯍꯧꯖꯤꯛ ꯀꯟꯁꯦ ꯅꯪ ꯈꯣꯟꯖꯦꯟ ꯅꯨꯡꯇꯤꯒꯤ ꯇꯕꯒꯤ ꯌꯥꯝ ꯅꯨꯡꯉꯥꯏꯌ
ꯑꯁꯦꯡ ꯕꯥꯔꯣ
ꯍꯣꯏ ꯁꯦꯡꯅꯅꯤ ꯅꯨꯡꯉꯥꯏ ꯀꯩꯅꯣ ꯏꯕꯅꯤ ꯁꯨ ꯈꯪꯅꯔꯁꯤ ꯅꯨꯄꯥꯒ ꯈꯪꯅꯔ ꯒꯨꯝꯁꯤ
ꯀꯔꯤ
ꯃꯣꯏꯗꯧꯅ ꯅꯨꯡꯇꯤꯒꯤ ꯅꯨꯄꯥ ꯅꯨꯄꯤꯁꯤꯅ ꯏꯕꯥꯅꯤꯁꯨ ꯋꯥꯔꯤꯁꯤꯅꯔ ꯁꯨꯃꯥꯏꯅ ꯁꯪꯅꯔꯁꯦ ꯍꯥꯏꯕ ꯀꯅꯥꯗꯦ ꯅꯨ ꯁꯅꯥꯅꯤꯡꯗꯕ
ꯀꯥꯟꯗꯦ ꯀꯥꯟꯗꯦ ꯁꯥꯅꯧꯅꯨ
ꯃꯤꯕꯨ ꯕꯦꯛ ꯕꯤꯗ ꯕꯦꯛ ꯕꯦꯗ ꯇꯧꯔꯒ ꯕꯦꯛ ꯕꯦꯗ
ꯕꯦꯛ ꯕꯦꯗ ꯕꯦꯛ ꯕꯦꯗ
ꯕꯦꯛ ꯕꯤ ꯇꯧꯕ ꯅꯨꯡꯉꯥꯏꯕ꯭ꯔꯥ ꯍꯩꯕ꯭ꯔꯥ
ꯍꯩꯇꯦ ꯑꯩꯩꯅ ꯅꯨꯡꯁꯤꯗꯕ ꯃꯤꯗꯤ ꯍꯩꯌꯦ
ꯎꯝ
ꯑꯗꯣ ꯑꯩ ꯇꯧꯗꯤ ꯇꯧꯗꯦ ꯄꯥꯛꯇꯤ ꯇꯧꯗꯦ
ꯎꯝ
ꯑꯩꯒꯤ ꯃꯤꯅ ꯇꯧꯔꯝꯃꯗꯤ ꯑꯩ ꯇꯧꯏ
ꯍꯣꯏꯗ ꯇꯧꯗꯕꯅꯤꯅ
ꯑꯗꯨ ꯃꯤ ꯑꯆꯧꯗ꯭ꯔꯗꯤ ꯇꯧꯗꯣꯏꯁꯥ
ꯅꯨꯡꯁꯤꯠ ꯀꯩ ꯍꯥꯏꯈꯦ ꯇꯨꯃꯤꯟꯅ ꯇꯧꯕꯗꯣ
ꯎꯝ
ꯌꯥꯝ ꯁꯨꯅꯤꯡꯉꯦꯕ ꯃꯤ ꯌꯥꯝ ꯀꯥꯏꯕ ꯑꯗꯨ ꯉꯥꯡꯕ ꯇꯥꯔꯦ ꯑꯗꯨꯕꯨ ꯉꯥꯡꯕ ꯉꯝꯅꯦꯕ ꯑꯩꯗꯤ
ꯑꯁ ꯑꯩ ꯁꯝꯁꯦꯠ ꯆꯣꯠꯂꯤ ꯇꯨꯝꯕꯒꯤ ꯁꯝꯁꯦ ꯀꯪꯗ꯭ꯔꯤꯌꯦꯁꯨ ꯑꯣꯠꯂꯤꯌꯦ
ꯁꯤ ꯆꯊ ꯆꯥ ꯀꯩꯅꯣ
ꯑꯉꯥꯡꯗꯣ ꯉꯁꯤ ꯄꯨꯡ ꯅꯤꯄꯥꯟ ꯃꯈꯥꯏꯗꯐꯛ ꯇꯧꯋꯤ
ꯑꯣ ꯑꯣ ꯑꯣ ꯑꯣꯪ ꯊꯕ ꯌꯥꯝ ꯆꯤꯟꯗꯦꯀꯣ ꯍꯧꯖꯤꯛ ꯈꯪꯁꯦ
ꯍꯥꯝ
ꯅꯅꯨꯡ ꯊꯕꯛ ꯌꯥꯝ ꯆꯤꯂꯦꯕ
ꯆꯤꯟꯗꯦ ꯆꯤꯟꯃꯟꯗꯗꯅ ꯇꯨꯝꯃꯟꯗꯅ ꯋꯥꯏ ꯍꯥꯏꯔꯕꯅꯤꯅ
ꯇꯨꯝꯃꯗꯤ ꯌꯥꯝ ꯅꯣꯏꯔꯝꯝꯕꯅꯤ ꯅꯪ
ꯑꯁ ꯅꯣꯏꯗꯤꯉꯦ ꯁꯨꯝ ꯁꯨꯝ ꯀꯪꯊꯔꯛꯑꯕ ꯀꯩꯅꯣꯝ ꯇꯧꯔꯦ꯫
ꯆꯪꯗꯒꯤ ꯀꯦꯒꯤ ꯐꯣꯔꯇꯤ ꯐꯤꯞ ꯌꯧꯔꯦꯅ
ꯑꯩꯔꯣ ꯍꯦꯜꯂꯍꯦ
ꯑꯁꯦꯡꯕꯗꯣ ꯑꯁ ꯅꯨꯡꯉꯥꯏꯕꯤꯗꯤ ꯑꯣꯏꯣꯏꯕ
ꯍꯥꯏꯗꯤ ꯄꯨꯔꯥ ꯃꯤꯅꯦ ꯄꯤꯖ ꯄꯤꯊꯛꯇꯕ ꯁꯔꯨ ꯁꯔꯟ ꯉꯥꯛꯇ ꯉꯥꯏꯔ ꯂꯩꯔꯣ
ꯍꯌꯦꯡꯋꯥ ꯊꯧ ꯇꯧꯔꯀꯥꯟꯗ ꯆꯥꯔ ꯇꯧꯔꯣ ꯁꯦꯝꯃꯣ
ꯎꯝ ꯍ
ꯖꯤꯝꯖꯠ ꯈꯥꯏꯔꯣ ꯍꯦꯉꯣꯏ
ꯌꯨꯝꯗꯀꯨꯝ ꯆꯠꯄ ꯃꯌꯥꯝꯁꯤ ꯂꯣꯏꯔꯦ ꯂꯣꯏꯔꯦ
ꯎꯝ ꯂꯣꯏꯔꯦ ꯑꯩꯁꯨ ꯆꯠꯂꯨꯔ ꯈꯔ ꯂꯩꯔꯒ
ꯑꯩ ꯁꯣꯝꯗ ꯑꯩ ꯅꯨꯡꯉꯥꯏꯔꯝꯃꯣꯗ ꯑꯩꯒ ꯆꯠꯃꯤꯟꯅꯁꯤꯅꯣ
ꯅꯨꯡꯉꯥꯏꯔꯝꯃꯣ ꯅꯪꯗꯤ ꯅꯪ ꯂꯥꯛꯄꯒ ꯅꯪ ꯂꯥꯛꯄꯒ ꯅꯪꯗꯤ ꯅꯪꯗꯤ ꯊꯕꯛ ꯇ ꯎꯔꯅꯤ ꯑꯗꯨꯒ
ꯊꯥꯎ ꯇꯧꯕꯗꯦꯕ
ꯍꯥꯥ
ꯀ ꯍꯐꯛ ꯇꯧꯈꯤꯗꯣꯏꯅꯣ
ꯏꯃꯥ ꯅꯪ ꯍꯧꯖꯤꯛ ꯇꯝꯃꯤꯗꯣ ꯇꯧꯗꯣꯏꯅꯦ
ꯑꯗꯨꯕꯛ ꯇꯧꯔ ꯑꯦ
ꯅꯪ ꯍꯜꯂꯛꯑꯒ ꯌꯨꯝ ꯄꯥꯟ ꯊꯣꯛꯣꯛꯈ꯭ꯔꯅꯤ ꯑꯗꯨꯗꯤ
ꯌꯝ ꯄꯥꯟꯅꯨꯈ꯭ꯔꯅꯤ ꯑꯗꯨꯒ ꯅꯣꯏꯕꯨ ꯅꯣꯏꯕꯨ ꯆꯥꯛꯀꯧꯔꯅꯤ ꯅꯨꯡꯉꯥꯏꯅ ꯋꯥꯔꯤ ꯁꯟꯅꯔꯒ ꯂꯩꯅꯤ ꯑꯗꯨꯇꯧꯅꯦꯁꯨ ꯄꯥꯜꯂꯛꯑꯦ
ꯅꯖ ꯊꯅ ꯂ
ꯄꯥꯜꯂꯒꯦ ꯅꯪ ꯄꯥꯟꯗ꯭ꯉꯩꯗ ꯄꯥꯜꯂꯒ ꯅꯪ ꯌꯨꯝ ꯄꯥꯟꯉꯥꯏ ꯅꯪꯒꯤ ꯂꯨꯍꯣꯡꯕ ꯌꯥꯎꯔꯝꯗꯨꯅ ꯑꯩ ꯑꯗꯨꯝ ꯄꯥꯟꯂꯣꯏꯌꯦ ꯍꯥꯏꯕ
ꯑ ꯑꯩꯁꯨꯦ ꯑꯗꯨꯃꯥꯏꯅ ꯂꯩꯔꯤꯅꯦ
ꯏꯁꯤꯁ ꯆꯂꯍꯦ ꯑꯩ ꯅꯣꯏꯍꯥꯟ ꯅꯣꯡꯕ ꯌꯥꯎꯋꯅꯦ ꯏꯁ ꯋꯥꯔꯤꯗꯤ ꯀꯩꯌꯣ
ꯂꯣꯏꯗ ꯍꯦ
ꯑ ꯁꯤ ꯏꯃꯅꯗꯤꯈꯗ ꯍꯥꯟꯅꯍꯣꯍꯜꯂꯦ ꯁꯤꯃꯤꯌꯦꯦ
ꯐꯔꯦ ꯑꯗꯨꯅ ꯍꯦꯛ ꯑꯗꯨꯒ ꯃꯊꯪ ꯅꯪ ꯑꯣꯏꯔꯣ
ꯄꯨꯔ ꯑꯩ ꯍꯥꯟ ꯆꯠꯄ꯭ꯔꯥ ꯑꯃ ꯇꯧꯅꯤꯀꯣ ꯃꯑꯣꯡ ꯃꯥꯟꯗꯕ ꯃꯤꯅꯦ ꯍꯥꯟꯕꯅꯦ ꯍꯥꯏꯗꯣ
ꯎꯝ ꯅꯪꯅꯦ ꯍꯥꯟꯗꯣꯏꯁꯦ
ꯑꯩ ꯈꯠꯅꯣꯌꯦꯗꯤ
ꯊꯅꯣꯏꯔꯦ
ꯁꯨꯡꯆꯠ ꯆꯠꯂꯔꯣꯏ ꯑꯩꯅ ꯌꯥꯎꯗꯅ ꯑꯁꯦꯡꯕꯒꯤ ꯅꯪ ꯀꯅꯥꯗꯣ ꯍꯣꯡꯗꯣꯏꯅꯁꯦ ꯑꯩ ꯍꯧꯖꯤꯛ ꯈꯛꯇꯪ
ꯑꯁꯂꯦ ꯌꯥꯔꯣꯏ ꯑꯗꯨꯗꯣ ꯑꯩꯅ ꯌꯥꯅꯤꯡꯗꯦ ꯅꯪꯒꯤ ꯋꯥꯔꯤꯗꯣ
ꯌꯥꯔꯅꯤꯅꯦ ꯑꯩ ꯅꯁꯨ ꯈꯪ ꯀꯩ ꯍꯥꯏꯅꯤ
ꯑꯩꯗꯤ ꯃꯔꯨ ꯑꯣꯏꯕꯗꯣ ꯂꯩꯇ꯭ꯔꯤꯑꯔꯤꯕ ꯑꯩꯒꯤ ꯃꯔꯨꯏꯕꯗꯣ
ꯍꯥꯏꯗꯤꯅꯦ ꯅꯪꯅ ꯅꯨꯄꯥ ꯑꯃ ꯈꯪꯅꯔꯝꯕꯁꯨ ꯑꯩꯈꯣꯏꯒꯤ ꯃꯥꯡꯗ ꯆꯠꯃꯤꯟꯅꯕ ꯋꯥꯔꯤ ꯁꯅꯕ ꯅꯣꯡꯃꯗ ꯇꯥꯑꯁꯨ ꯇꯥꯗꯦ ꯎꯁꯨ ꯎꯗ꯭ꯔꯔꯤ ꯑꯗꯨꯅ ꯅꯪꯅ ꯏꯃꯥ ꯀꯣꯏꯕꯒꯤ ꯃꯑꯣꯡꯗꯣ ꯑꯝꯇ ꯈꯪꯁꯦꯕ
ꯑꯦ ꯃ ꯎꯅꯎ ꯇꯧꯋꯕꯖꯥ ꯇꯦꯗꯨꯗꯣꯏ
ꯁꯗ ꯅ ꯃꯤꯅ ꯋꯥ ꯂꯩꯕ
ꯑꯩꯗꯨꯗ
ꯃꯅꯤꯡꯉꯦ ꯑꯗꯨꯒꯨꯝꯕ ꯋꯥꯔꯤ ꯅꯪꯅ ꯁꯨꯃꯥꯏꯅ ꯇꯧꯋꯦ ꯇꯧꯋꯦ ꯍꯥꯏꯕ ꯈꯛꯇꯅꯤ ꯑꯩꯈꯣꯏꯗꯤ ꯏꯃꯤꯠ ꯃꯜ ꯎꯗꯕꯅꯤꯅꯀꯣ ꯑꯩ ꯌꯥꯝ ꯎꯖꯅꯤꯡꯕꯗꯣ ꯑꯗꯨꯝ ꯅꯨꯄꯥꯒ ꯆꯠꯃꯤꯟꯅꯈꯤꯕ ꯅꯨꯄꯥꯒ ꯑꯣꯏꯁꯤꯅꯕ ꯌꯥꯝ ꯌꯦꯡꯅꯤꯡꯉꯦ ꯃꯣꯏꯗꯤ ꯆꯤꯛꯦ ꯎꯖꯥ ꯐꯕꯒꯤ
ꯀꯔꯤꯌꯦ
ꯁꯤ ꯅꯪꯅ ꯅꯨꯄꯥꯒ ꯁꯨꯃꯥꯏꯅ ꯆꯠꯃꯤꯟꯅꯕ ꯈꯣꯠꯄ ꯎꯗ꯭ꯔꯤꯕ ꯑꯗꯨꯒꯤꯁꯨ ꯌꯥꯝ ꯌꯦꯡꯅꯤꯡꯉꯦꯕ
ꯅꯃꯥꯟꯅꯕꯤ ꯑꯇꯣꯞꯄꯒꯗꯤ ꯂꯣꯏꯪꯅꯤ ꯑꯩꯒꯗꯤ ꯈꯪꯗꯦꯅ
ꯁꯣꯏꯑꯦ ꯆꯄꯜꯒꯖꯥꯔ
ꯑ ꯑꯁ ꯑꯃ ꯂꯨꯍꯣꯡꯕꯗꯨꯅꯦ ꯍꯥꯏꯁꯦ ꯌꯥꯝ ꯃꯤꯅꯤꯅꯦ ꯍꯥꯏꯁꯦ
ꯅꯤꯡꯖ ꯌꯥꯅ ꯉꯁꯥꯏ ꯑꯩꯁꯦ ꯋꯥꯛꯀꯤꯡꯁꯦ ꯍꯜꯂꯛꯄꯗꯅꯦ
ꯎꯝ
ꯄꯨꯂꯤꯁ ꯏꯁꯇꯦꯁꯟ ꯖꯒꯥ ꯌꯧꯔꯝꯗꯥꯏꯗꯅꯦ
ꯎꯝ
ꯁ꯭ꯇꯥꯔꯗ
ꯎꯝ
ꯂꯩꯔꯝꯃꯤꯕ
ꯎꯝ ꯎꯝ
ꯇ
ꯎꯝ ꯎꯝ ꯁꯤ ꯊꯤꯡꯅꯔꯨꯁꯤꯕꯣ ꯅꯪ ꯃꯃꯥꯡꯉꯁꯤ ꯑꯃꯨꯛ ꯀꯩꯗꯧꯔꯦ ꯍꯥꯏꯕꯅꯣ
ꯅꯍꯥꯟꯕꯨꯗꯤ ꯋꯥꯛꯀꯤꯡ ꯆꯦꯟꯐꯝ ꯂꯝꯕꯤꯗ ꯊꯦꯡꯅꯕꯅꯦ
ꯑꯣ
ꯉ ꯁꯅꯕꯒꯤ ꯗꯨꯀꯥꯟ ꯑꯃꯗ ꯑꯍꯣꯡꯕ
ꯎ